ꯇꯥꯌꯦ
ꯑꯥ
ꯌꯥꯅ ꯇꯥꯏꯌꯦ ꯍꯣꯏ ꯋꯥꯔꯤ ꯅꯨꯡꯉꯥꯏꯕꯒꯤ ꯑꯣꯏꯔꯝꯒꯅꯤꯗ
ꯋꯥꯔꯤ ꯅꯨꯡꯉꯥꯏ ꯅꯨꯡꯉꯥꯏꯕ ꯄꯨꯊꯣꯛꯑꯅꯤ
ꯅꯪꯅ ꯄꯨꯊꯣꯛꯑꯣ ꯍꯩꯅꯤꯡꯕ ꯂꯩꯇ꯭ꯔꯦ
ꯇꯣꯄꯤꯛ ꯑꯃ ꯄꯨꯊꯣꯔꯛꯑꯅꯤ
ꯀ꯭ꯔꯤꯔꯥ ꯅꯪꯅ ꯅꯨꯄꯤ ꯀꯣꯏꯕꯒꯤ ꯋꯥꯔꯤ ꯂꯤꯌꯣ
ꯀꯝꯅꯦ
ꯑꯗꯨꯃꯅꯤ ꯚꯥꯏ ꯑꯗꯨ ꯑꯗꯨ ꯂꯥꯏꯟꯗꯗꯤ ꯈꯪꯗꯦ
ꯌꯦ ꯌꯦ ꯊꯥꯖꯗꯦ ꯀꯔꯤꯔ ꯁꯨꯃꯥꯏꯅ ꯃ ꯆꯤꯡ ꯌꯥꯝ ꯐꯔꯒ ꯀꯗꯩꯗꯤꯒ
ꯑꯗꯨꯒꯤ ꯂꯥꯏꯟꯗꯗꯤ ꯉꯥꯡꯕ ꯍꯩꯇꯕ ꯍꯥꯏꯇꯥꯔꯦ
ꯍ
ꯍꯝ
ꯊꯖꯥꯗ‌ꯦꯀ‌ꯣ
ꯁꯦꯡꯕꯅꯦ ꯍꯥꯏꯁꯤ ꯐꯥꯒꯤ ꯅꯠꯇ꯭ꯔꯦ
ꯐꯒꯤꯅꯠꯇ꯭ꯔꯦ
ꯎꯝ
ꯀꯔꯤꯒꯤꯅ ꯅꯠꯇꯔꯦ
ꯐꯥꯒꯤ ꯐꯥꯒꯤ ꯅꯠꯇ꯭ꯔꯦ ꯍꯥꯏꯕ
ꯀꯔꯤꯒꯤ ꯅꯠꯇꯔꯦ ꯍꯥꯏꯕꯅꯤ ꯑꯗꯨꯁꯨ ꯑꯩꯁꯨ ꯀꯔꯤꯒꯤ ꯐꯒꯤ ꯅꯠꯇꯔꯦ
ꯅꯪ ꯊꯥꯖꯗꯕꯩ ꯐꯒꯤ ꯅꯠꯇ‌ꯦ ꯍꯥꯏꯕꯩ ꯋꯥꯅꯤ
ꯎ ꯍꯣ
ꯅꯨꯄꯤꯁꯤꯡ ꯏꯁꯥꯎ ꯂꯥꯡꯔ ꯀꯥꯟꯗ ꯀꯔꯤ ꯀꯔꯤ ꯇꯧꯕ꯭ꯔꯣ
ꯍꯥꯥ
ꯅꯨꯄꯤꯁꯤꯡꯗꯤ ꯏꯁꯥꯎ ꯂꯥꯡꯔꯝꯀꯥꯟꯗ ꯀꯔꯤ ꯀꯔꯤ ꯇꯧꯒ
ꯏꯁꯧ ꯂꯥꯡ
ꯑꯥ
ꯀꯔꯤꯔ ꯋꯥ ꯑꯗꯨꯗꯣ
ꯅꯪ ꯌꯨꯅꯤꯚꯔꯁꯤꯇꯤꯗ ꯂꯩꯔꯔ ꯒꯥꯔꯤꯒꯤꯅꯍ
ꯍꯥ ꯌꯨꯅꯤꯚꯔꯁꯤꯇꯤ
ꯌꯨꯅꯤꯚꯔꯁꯤꯇꯤꯗ ꯂꯥꯏꯔꯤꯛ ꯍꯔꯁꯤ ꯐꯥꯎꯍꯍꯟꯗ꯭ꯔꯕ
ꯌꯟꯇꯥ꯭ꯔꯦ
ꯀꯔꯝꯕ ꯂꯣꯟꯅ ꯀꯝꯃ꯭ꯌꯨꯅꯤꯀꯦꯠ ꯇꯧꯒꯦ ꯅꯣꯏ ꯑꯥꯗ ꯅꯣꯏ ꯂꯣꯟ ꯈꯛꯇ ꯉꯥꯡꯕ꯭ꯔꯣ
ꯅꯠꯇꯦ ꯑꯩ ꯑ
ꯀꯩꯅꯣꯝ ꯉꯥꯡꯗ꯭ꯔꯣ ꯍꯧꯖꯤꯛ ꯉꯥꯡꯉꯤ ꯃꯌꯥꯝꯁꯦ
ꯏꯪꯂꯤꯁ ꯅꯪ ꯍꯥꯡꯕꯅꯤ
ꯅꯣꯏꯁꯨ ꯉꯥꯡꯕ꯭ꯔꯕ
ꯍꯣꯏ
ꯑꯥ
ꯏꯪꯂꯤꯁ ꯃꯔꯝ ꯃꯔꯝꯗꯗꯤ ꯇꯤꯂꯣꯡꯁꯨ ꯌꯥꯎꯋꯦ
ꯎꯝ ꯅꯪꯒꯤ ꯀꯩꯅꯣ ꯍꯧꯖꯤꯛ ꯉꯥꯡꯉꯤꯕ ꯑꯦꯛꯁꯦꯟꯁꯤꯗꯤ ꯄꯨꯔꯥ ꯕꯦꯔꯥ ꯀꯥꯔꯦꯕ
ꯑ
ꯑ ꯏꯀꯥꯏ ꯏꯈꯩ ꯍꯥꯏꯅꯦ ꯍꯧꯖꯤꯛꯇꯤ ꯑꯁ ꯑꯁꯤ ꯂꯩꯏꯔꯗꯤ ꯉꯥꯡꯂꯔꯣꯏ ꯑꯃꯨꯛꯀ
ꯑꯦ ꯌꯥꯝ ꯍꯥꯏꯌꯦ ꯍꯥꯏꯕ ꯋꯥꯅꯤ ꯀꯩꯅꯣ
ꯀꯏ ꯌꯥꯔꯦ ꯈꯪꯉꯦꯍꯦ
ꯗꯤ ꯑꯩꯒꯤꯗꯤ ꯀꯃꯥꯏꯅ ꯇꯧꯕ꯭ꯔꯥ
ꯍꯥꯥ
ꯍꯥ
ꯅꯪꯒꯤꯗꯤ
ꯎꯝ
ꯅꯪꯒꯤꯗꯤ ꯑꯁ ꯑꯦꯛꯁꯆꯦꯟꯁꯨ ꯏꯜꯂꯤ ꯈꯔꯇꯩ ꯃꯅꯩꯗ ꯎꯝ
ꯃꯥꯟꯅꯕ꯭ꯔꯅꯤ ꯃꯥꯟꯅꯔ ꯃꯣꯏꯗ ꯍꯥꯏꯗꯤ ꯑꯩꯅ ꯉꯍꯥꯡꯕꯩ ꯈꯤꯇꯪꯗꯤ ꯀꯩꯅꯣ ꯇꯧꯔꯝꯅꯤꯗ
ꯑꯗꯨ ꯈꯤꯇꯪ ꯃꯅꯛꯑꯦ ꯍꯥꯏꯕꯅꯤꯅ ꯑꯩꯈꯣꯏꯁꯨ ꯀꯔꯤꯅꯣ
ꯎꯝ
ꯌꯥꯝ ꯅꯠꯇꯦ ꯈꯤꯇꯟ ꯍꯥꯏꯕꯤꯅꯤ ꯑ ꯆꯠ ꯌꯥꯔꯦ
ꯑꯗꯨꯃꯥꯏꯅ ꯃꯤꯕꯨ ꯖ ꯇꯥꯒ
ꯅꯣꯏꯁꯦ ꯀꯩꯅꯣꯔꯕ ꯑꯥꯠ ꯁꯟꯒꯤ ꯀꯥꯡꯕꯨꯔꯕ
ꯃꯠꯇꯦ
ꯑꯆꯣꯟꯒꯤ ꯈꯣꯡꯒꯥꯡꯗꯤ ꯃꯝꯗꯦꯕꯀꯣ ꯅꯣꯏꯁꯦ
ꯑꯆꯝ ꯀꯨꯏ ꯅꯠꯇꯦ
ꯆꯣꯟꯗꯤ ꯅꯠꯇ꯭ꯔꯦ ꯅꯪ ꯈꯣꯡꯒꯥꯡꯗ ꯐꯪꯉꯦ ꯑꯆꯣꯟꯕꯣꯏ ꯈꯣꯡꯒꯥꯡꯗꯤ ꯈꯪꯉꯦꯕ ꯑꯩꯁꯨ
ꯑꯣ ꯅꯠꯇꯦ ꯅꯠꯇꯦ
ꯑꯗꯨꯗꯤ ꯀꯔꯤ ꯑꯣꯏꯕ꯭ꯔꯥ ꯆꯦꯔꯨ ꯑꯣꯏꯕꯕ ꯀꯔꯤ ꯑꯣꯏꯕ ꯇꯔꯦ
ꯑꯁ ꯅꯪ ꯒꯦꯁ ꯇꯥꯎꯑꯣ ꯇꯥꯎꯔꯁꯨ ꯄꯛ ꯈꯪꯂꯉꯔꯣꯏ
ꯀꯩꯅ ꯀꯩꯅꯣ ꯃꯁꯂꯤꯝ ꯑꯣꯏꯖꯂ
ꯑꯣ ꯑꯁꯂꯝꯀꯨꯨꯝ
ꯑꯣꯛ ꯁꯥꯥ ꯆꯥꯕ ꯃꯨꯁꯂꯤꯝ
ꯑ ꯑꯁ ꯑ ꯍꯧꯖꯤꯛꯀꯤꯗꯨꯣ ꯀꯔꯤꯔꯣ ꯇꯗ
ꯑꯣꯛ ꯁꯥ ꯆꯥꯕ ꯃꯨꯁꯂꯤꯝꯁꯨ ꯌꯥꯝ ꯂꯩꯅꯦ ꯁ꯭ꯋꯥꯏꯗ
ꯎꯝ ꯀꯁꯨ ꯑꯗꯨꯒꯤ ꯃꯤꯅꯤ
ꯁꯥ ꯃꯔꯛꯇ ꯈ꯭ꯋꯥꯏꯗꯒꯤ ꯀꯔꯤ ꯄꯥꯝꯒꯦꯅ
ꯑ ꯑ ꯌꯦꯉ ꯒ ꯁꯦ ꯑ ꯁꯦꯦꯟꯁꯒꯤ ꯏꯟꯅꯠꯁꯗꯨ
ꯑꯣ ꯅꯪꯗꯤ ꯌꯦꯟ ꯅꯠꯇ꯭ꯔꯦꯕ ꯌꯦꯡꯅꯦꯕ
ꯑꯣ
ꯌꯥꯔ ꯁꯤ ꯅꯪꯁꯤ ꯀꯣ ꯏꯀꯥꯏ ꯈꯗꯤ ꯍꯥꯏꯖꯤꯛ
ꯗꯥꯪꯒꯦ
ꯑ
ꯍꯂ
ꯑꯩꯁꯨ꯭ ꯑꯃꯨꯔꯛ ꯂꯩꯔꯒ ꯆꯥꯈꯤꯅꯤ ꯅꯪꯒꯤ ꯑꯦꯛꯁꯦꯟ ꯊꯣꯛꯄ ꯉꯝꯒꯗ꯭ꯔꯦ
ꯑꯥ ꯌꯥ
ꯅꯣꯏꯕ꯭ꯔꯥ ꯀꯪꯕ꯭ꯔꯥ ꯅꯪ ꯀꯥꯡꯔꯨꯝꯝꯗꯧ ꯃꯥꯜꯂꯦ ꯀꯣ ꯅꯪ ꯌꯥꯝ ꯀꯔꯝꯗꯧ ꯃꯥꯜꯂꯦ
ꯀꯪꯒ꯭ꯔꯝꯗꯣꯏ
ꯀꯪꯉꯝꯗꯧ ꯃꯥꯜꯂꯦꯕ ꯅꯣꯏꯕ꯭ꯔꯥ ꯀꯪꯕ꯭ꯔꯥ ꯍꯥꯏꯕ
ꯎꯝ ꯃꯠꯇꯪ ꯀ
ꯍꯥꯥ ꯇꯥꯕ꯭ꯔꯣ
ꯑꯗꯨꯗꯗꯤ ꯀꯔꯦ ꯇꯣꯂꯣꯏꯕ꯭ꯔꯥ ꯈꯪꯕ꯭ꯔꯥ
ꯍꯥꯥ
ꯇꯣꯜ꯭ꯔꯥ ꯁꯨꯔꯗ꯭ꯔꯥ ꯍꯪꯕ꯭ꯔꯥ ꯅꯪ
ꯅꯠꯇꯦ ꯆꯨꯕꯤ ꯑꯣꯏꯕ꯭ꯔꯥ ꯀꯪꯕ꯭ꯔꯥ ꯍꯥꯏꯕꯅꯤ
ꯑꯥ ꯑ ꯑꯗꯨꯝ ꯑꯦꯚꯔꯦꯖꯅꯤ ꯈꯔꯗꯤ ꯀꯟꯕꯅꯤ ꯑꯗꯨꯁꯨ ꯑ ꯈꯔ ꯅꯣꯠ ꯚꯦꯔꯤ ꯁ꯭ꯂꯤꯝ
ꯀꯦꯖꯤ ꯀꯨꯟꯊ꯭ꯔꯥꯗꯤ ꯇꯥꯕ꯭ꯔꯣ
ꯑꯥ
ꯑ
ꯀꯨꯟꯊ꯭ꯔꯥ ꯀꯨꯟꯊ꯭ꯔꯥꯗꯤꯒꯌꯥ
ꯊ꯭ꯥꯔꯇꯤ
ꯑ ꯑꯣꯐ ꯀꯣꯁ ꯍꯦꯜꯂ‌ꯦꯍꯦ ꯑꯣ ꯍꯦꯜꯂꯦ ꯍꯦꯜꯂꯦ ꯑꯗꯨ ꯍꯦꯜꯂꯦ
ꯑ ꯍꯥꯏꯠꯅ ꯐꯣꯔ ꯄꯣꯏꯟ ꯇꯨ
ꯑꯌꯥ ꯐꯣꯔ ꯄꯣꯏꯟ ꯇꯨ
ꯍꯠ
ꯅꯪꯃꯤ ꯑꯣ ꯁꯤꯠꯇ‌ꯦ ꯀꯣ ꯑ
ꯁꯨꯕ꯭ꯔꯥ ꯐꯣꯔ ꯄꯣꯏꯟ ꯇꯨ
ꯆꯠ ꯀꯔꯤꯔꯣ ꯅꯪꯁꯨ
ꯌꯥꯔꯦ ꯑꯩ ꯅꯪꯕꯨ ꯋꯥ ꯉꯥꯡꯅꯤꯡꯗ꯭ꯔꯦ ꯍꯧꯖꯤꯛꯇꯤ ꯑ ꯍꯝ ꯑꯝ
ꯍꯥꯥ
ꯍꯥꯝ
ꯐꯥꯏꯚꯀꯤ ꯃꯅꯝꯗꯤ ꯅꯝꯕ꯭ꯔꯕ
ꯍꯣꯏ
ꯃꯅꯥꯝ ꯈꯛꯇꯔꯣ ꯌꯥꯎꯋꯦ ꯍꯥꯏꯕ꯭ꯔꯣ
ꯏꯀꯥꯏꯀꯣ ꯐꯣꯔ ꯄꯣꯏꯟ ꯊ꯭ꯔꯤ ꯑꯁ ꯍꯡꯃꯜꯂ‌ꯦ ꯅꯪꯁ ꯑꯗꯨꯗ‌ꯣ
ꯈꯣꯏꯕꯨꯗꯤ ꯎ ꯎꯆꯠꯇ ꯍꯥ
ꯅꯪꯒꯤꯁꯦ ꯀꯩꯅꯣꯗ ꯀꯃꯥꯏꯅ ꯇꯧꯕ꯭ꯔꯥ ꯔꯥꯐ ꯑꯣꯏꯕ꯭ꯔꯥ ꯒꯥꯔꯂꯤ ꯑꯣꯏꯕ꯭ꯔꯥ
ꯀꯔꯤ ꯑꯩꯔꯣ ꯑꯩꯔꯣ
ꯑ
ꯀꯔꯤꯃꯅꯥꯕ꯭ꯔꯣꯒꯦꯁ ꯇꯧꯋ‌ꯣ
ꯍꯥꯎꯔꯗꯕꯅꯤ
ꯌꯥꯔꯦ ꯍꯥꯏꯅꯤꯡꯗ꯭ꯔꯗꯤ ꯑꯗꯨ ꯑꯩꯁꯨ ꯍꯥꯏꯕꯤꯔꯣꯏ
ꯁꯤꯁ
ꯐꯣꯟꯒꯤ ꯃꯇꯨꯡ ꯏꯟꯅꯗꯤ ꯌꯥꯝꯅ ꯒꯥꯔꯂꯤ ꯑꯣꯏꯔꯝꯗꯧ ꯃꯥꯜꯂꯦ
ꯁꯦ ꯑꯗꯨꯅꯤꯅꯦ ꯅꯠꯇ꯭ꯔꯗꯤ
ꯑ
ꯑꯥ
ꯑꯣꯏꯕ꯭ꯔꯕ
ꯑꯥ
ꯑꯣꯏꯕ꯭ꯔꯕ
ꯍꯣꯏ ꯅꯠꯇ꯭ꯔꯗꯤꯁꯨꯃꯥꯏꯅ ꯑ ꯀꯔꯤ ꯍꯥꯏꯁꯤꯔꯥ ꯕꯣꯣꯏꯁ ꯑꯣꯏꯔꯒ ꯁꯨꯃꯥꯏꯅ ꯋꯥ ꯉꯥꯡꯒꯦꯔꯣ ꯍꯥ
ꯑꯗꯨꯗꯤ ꯃꯍꯧꯁꯥꯅ ꯌꯥꯎꯖꯔꯛꯄꯅꯤꯅ ꯅꯪꯅ ꯆꯦꯟꯖ ꯇꯧꯒꯦꯁꯨ ꯉꯝꯃꯣꯏꯅ
ꯄꯤꯅꯄꯤꯃ ꯑꯩꯍ ꯅꯪꯁꯤꯀꯣ
ꯑꯩꯁꯨ ꯑꯩꯒꯤ ꯚꯣꯏꯁꯁ ꯆꯦꯟꯖ ꯇꯧꯕ ꯉꯝꯗꯦ ꯅꯁꯦ
ꯍꯣꯏ ꯑꯗꯨꯗꯤ ꯆꯨꯝꯃꯦ ꯑꯗꯨ ꯑꯣꯏꯔꯁꯨ
ꯑꯩꯅ ꯑꯩꯅ ꯌꯥꯝꯅ ꯒꯦ ꯑꯣꯏꯕ ꯃꯑꯣꯡꯗ ꯌꯥꯝꯅꯅ ꯋꯥ ꯉꯥꯡꯗꯣ ꯉꯥꯡꯉꯔꯁꯨ ꯂꯝꯆꯠꯇꯨꯗꯤ ꯌꯥꯝꯅ ꯄꯨꯔꯥ ꯔꯐ ꯇꯧꯔꯝꯕ ꯌꯥꯏꯕ ꯑꯩꯁꯨ
ꯑꯣ ꯍ
ꯅꯨꯄꯥꯅ ꯑꯌꯥꯝꯕ ꯇꯤꯟꯅꯕ꯭ꯔꯥ ꯅꯨꯄꯤꯅ ꯑꯌꯥꯝꯕ ꯇꯤꯟꯅꯕ꯭ꯔꯥ ꯅꯪꯁꯦ
ꯑ
ꯎꯄꯥꯅ ꯏꯌꯥꯝꯕ ꯊꯤꯅꯔꯝꯗꯧ ꯃꯥꯜꯂꯦꯕ
ꯅꯨꯄꯤꯤ
ꯎꯝ
ꯏ ꯄꯥꯕꯨ ꯁꯨꯏꯅꯏ ꯑꯗꯨ ꯑꯗꯨ ꯁꯨꯉꯇꯂꯦ ꯍꯥ
ꯅꯨꯄꯥ ꯇꯤ ꯅꯥꯕ ꯅꯨꯡꯉꯥꯏꯕ꯭ꯔꯥ ꯅꯨꯄꯤ ꯅꯨꯡꯉꯥꯏꯕ꯭ꯔꯥ
ꯑ ꯣꯠ ꯅꯨꯡꯉꯥꯏꯌꯦꯦ
ꯎꯝ ꯑꯩꯗꯤ ꯇꯤꯟꯅꯕ ꯅꯨꯡꯉꯥꯏꯔꯝꯗꯧ ꯃꯥꯟꯕ꯭ꯔꯥ ꯅꯨꯡꯉꯥꯏꯔꯝꯗꯧ ꯃꯥꯟꯗꯕ꯭ꯔꯥ ꯍꯥꯏꯁ
ꯅꯪꯁꯨ ꯍꯧꯥꯎꯈ꯭ꯔꯦ ꯍꯥ
ꯑꯦ ꯁꯨꯝ ꯍꯥꯡꯕ ꯋꯥꯅꯤꯗ ꯅꯨꯡꯉꯥꯏꯔꯝꯗꯧ ꯃꯥꯟꯕ꯭ꯔꯥ ꯅꯨꯡꯉꯥꯏꯔꯝꯗ ꯀꯗꯧ ꯃꯥꯟꯗꯕ꯭ꯔꯥ ꯍꯥꯏꯕꯅꯦ ꯑꯩꯁꯦ ꯅꯪ ꯅꯪꯒꯤ ꯅꯪꯒꯤ ꯑꯦꯛꯁꯄꯦꯛ ꯇꯧ ꯅꯪ ꯑꯦꯛꯁꯄꯦꯛ ꯇꯧꯕꯗꯣ
ꯅꯨꯡꯉꯥꯏꯔꯝꯒꯅꯤ
ꯎꯝ
ꯎꯝ
ꯅꯪꯗꯤ ꯌꯥꯝꯅ ꯏꯁꯥꯎ ꯀꯩꯅꯣ ꯇꯧꯔꯀꯥꯟꯗ ꯆꯣꯀ꯭ꯂꯦꯠꯀꯨꯝꯕ ꯂꯩꯕꯤꯔꯗꯤ ꯌꯥꯝ ꯇꯨꯃꯤꯟ ꯂꯩꯗꯧ ꯇꯨꯃꯤ ꯂꯩꯔꯗꯧ ꯃꯥꯂꯅ
ꯑꯩꯈꯣꯏ ꯑꯩꯈꯣꯏ ꯄꯨꯁꯤ ꯅꯪꯁꯦ ꯎꯁꯤꯠꯇꯦ
ꯏꯁꯥꯎ ꯌꯥꯝ ꯂꯥꯡꯅ ꯂꯩꯔꯝꯃꯁꯨ